ꯇꯥꯏꯌꯦꯀꯣ
ꯎꯝ ꯎꯝ ꯇꯥꯏ ꯇꯥꯏ
ꯑꯧ ꯑꯗꯨ ꯑꯩꯈꯣꯏꯒꯤ ꯍꯩꯅꯧꯗꯣ ꯃꯦꯡꯒꯣꯗꯣ
ꯂꯩꯗꯤ ꯂꯩꯔꯤꯌꯦ ꯑꯗꯨꯝ ꯌꯦꯡꯕ ꯀꯥꯟꯗ ꯑꯃ ꯑꯅꯤꯒꯨꯝꯕꯗꯤ ꯎꯕ ꯑꯗꯨ ꯑꯃ ꯑꯅꯤ ꯎꯔꯁꯨ ꯑꯗꯨꯝ ꯂꯩꯕꯅꯤꯅ ꯁꯤ ꯌꯥꯝ ꯌꯥꯝ
ꯑ ꯅꯣꯏ ꯅꯣꯏꯒꯤ ꯃꯦꯡꯒꯣꯁꯦ ꯄ ꯑ ꯄꯀꯥꯎ ꯄꯨꯏ ꯂꯩꯇꯦꯀꯣ
ꯀꯔꯤꯁꯨ ꯂꯩꯇꯦ ꯑꯗꯨ ꯌꯥꯝ ꯐꯥꯕꯅꯦ ꯑꯃ ꯇꯁꯨ ꯂꯩꯇꯦꯗꯥ ꯑꯗꯨꯝ ꯐꯖꯅꯀꯣ
ꯎꯝ
ꯑꯥ ꯑꯩꯈꯣꯏ ꯅꯥꯒꯥꯂꯦꯟꯗ ꯅꯍꯥꯟ ꯑꯩꯈꯣꯏꯒꯤ ꯃꯦꯡꯒꯣ ꯂꯩꯕꯗꯗꯤ ꯌꯥꯝ ꯂꯩꯌꯦ ꯀꯣ ꯑꯗꯨ ꯑꯁ ꯁꯤꯗꯗꯤ ꯀꯔꯤꯃꯠꯇ ꯂꯩꯇꯕꯒꯤ ꯑꯩꯅ ꯑꯁ ꯅꯣꯏꯁꯨ ꯂꯥꯛꯑꯗꯤ ꯌꯥꯝ ꯆꯥꯒꯅꯤ ꯍꯥꯏꯅ ꯈꯟꯕꯅꯤ
ꯑꯁ ꯑꯩꯈꯣꯏꯒꯤꯁꯨ ꯌꯥꯝꯅ ꯂꯩꯕꯗꯤ ꯂꯩ ꯑꯗꯨ ꯑꯣꯏꯔꯁꯨ ꯑꯥ ꯁ꯭ꯨꯋꯤꯠ ꯇꯤ ꯌꯥꯝ ꯁꯨ꯭ꯋꯤꯠ ꯇꯧꯋꯦꯗ
ꯑꯣ ꯑꯗꯨ ꯀꯔꯤꯒꯤ ꯌꯥꯝ ꯂꯩꯕ꯭ꯔꯥ
ꯍꯣꯏ
ꯑꯣ
ꯑꯗꯨ ꯂꯩꯇꯕꯁꯨ ꯌꯥꯎꯋꯦꯗ ꯈꯔ ꯈꯔꯗꯤ ꯑꯗꯨ ꯌꯥꯝꯕꯗꯤꯀꯣ ꯅꯥꯢꯟ ꯅꯥꯏꯟꯇꯤ ꯅꯥꯏꯟ ꯄꯥꯔꯁꯦꯟꯗꯤ ꯂꯩꯕ
ꯑꯣ ꯑꯗꯨ ꯀꯗꯥꯏꯗꯔ ꯅꯪ ꯅꯣꯏ ꯃꯦꯡꯒꯣꯁꯦ ꯑꯗꯨꯔꯣꯝꯗꯔꯥ ꯅꯠꯇ꯭ꯔꯒ ꯑꯥ ꯑꯩꯈꯣꯏ ꯈꯨꯟꯗꯔ ꯃꯤꯡꯗꯤ ꯍꯥꯏꯒꯅꯨ
ꯎꯝ
ꯈꯨꯟꯗꯔꯥ ꯍꯧꯖꯤꯛ ꯅꯪ ꯍꯧꯖꯤꯛ ꯂꯩꯕꯗꯣ ꯀꯣ ꯑꯥ ꯑꯥ ꯑꯥ ꯐꯩꯅꯦ ꯅꯪꯒꯤ ꯂꯩꯔꯗꯤ ꯑꯩꯈꯣꯏꯒꯤ ꯂꯤꯆꯤ ꯀꯃꯥꯏꯅ ꯇꯧꯔꯦ ꯗꯤꯁꯌꯥꯔ
ꯑꯁ ꯂꯣꯏꯅ
ꯅꯪ ꯌꯣꯟꯕ꯭ꯔꯥ ꯈꯔꯗꯤ
ꯌꯣꯟꯗꯦꯗ
ꯌꯣꯟꯒꯗꯕꯅꯤꯅꯦ
ꯑ
ꯂꯤꯆꯤꯁꯦ ꯌꯥꯝ ꯇꯥꯡꯕꯅꯦ
ꯎ ꯅꯦꯛꯁ ꯅꯦꯛꯁ ꯏꯌꯥꯔꯗꯗꯤ ꯒꯦꯠꯒꯨꯝꯕ ꯒꯦꯠꯒꯨꯝꯕꯗ ꯀꯩꯅꯣ ꯑꯥ
ꯗꯤꯁ ꯌꯔ ꯇꯧꯒꯗꯕꯅꯦ ꯌꯥꯝ ꯄꯥꯟꯕꯒꯥꯟꯗ
ꯅꯣꯇꯤꯁꯒꯨꯝꯕꯁꯨ ꯏꯔꯒꯦ
ꯗꯤꯁ ꯌꯔ ꯂꯨꯄꯥ ꯑꯃꯈꯛꯇꯁꯨ ꯂꯥꯛꯇꯦ
ꯍꯣꯏ
ꯎꯝ ꯅꯪꯕꯨ ꯑꯩꯅ ꯍꯥꯢ ꯍꯥꯢ ꯍꯥꯏꯔꯒ ꯅꯣꯏꯁꯤ ꯇꯥꯗꯦꯅꯦ ꯄꯩꯁꯥ ꯊꯤꯕ ꯋꯥꯕꯅꯦ ꯂꯣꯏꯅꯃꯛ ꯄꯩꯁꯥ ꯇꯥꯟꯕꯅꯦ ꯅꯪꯁꯨ ꯑꯗꯨꯒꯨꯝꯕ ꯁꯨꯃꯥꯎ ꯁꯨꯃꯥꯎꯗ ꯄꯩꯁꯥ ꯇꯥꯟꯒꯗꯕꯅꯦ ꯑꯆꯧꯕꯗ ꯇꯥꯟꯕ ꯅꯠꯇꯦ ꯑꯁꯤꯒꯨꯝꯕꯗꯤ ꯂꯣꯏ ꯂꯣꯏꯅ ꯇꯥꯟꯕ ꯌꯥꯕꯁꯤꯕꯨ
ꯃꯤꯁꯤꯡꯁꯦ ꯂꯥꯛꯔꯒ ꯂꯩꯔꯦ ꯍꯣꯏ ꯃꯇꯝ ꯌꯧꯗ꯭ꯔꯤꯉꯩꯗꯀꯣ ꯇꯧꯕꯤ ꯃꯤ ꯑꯉꯥꯡꯁꯤꯡꯕꯨ ꯋꯣꯢ ꯋꯣꯢ ꯇꯧꯕ ꯃꯤ ꯅꯠꯇꯦꯕ ꯑꯩ ꯂꯩꯇꯕ ꯑꯩ ꯂꯩꯇꯕ ꯃꯄꯥꯥꯟ ꯃꯇꯝꯗ ꯂꯣꯏ ꯂꯣꯏꯅ ꯁ꯭ꯀꯨꯜ ꯀꯥꯐꯝꯁꯤꯡ ꯇ꯭ꯋꯦꯟꯇꯤ ꯊꯥꯔꯇꯤ ꯂꯥꯛꯑꯅꯤ
ꯎꯝ
ꯑꯁꯤꯗꯗꯤ ꯑꯁꯤꯗ ꯑꯁꯤꯒꯤ ꯌꯨꯝꯁꯦ ꯃꯤ ꯂꯩꯇꯕ ꯀꯨꯏꯕꯗꯤ ꯀꯨꯏꯕꯒꯤ ꯃꯈꯣꯏꯒꯤ ꯍꯦꯕꯤꯠꯁꯨ ꯌꯧꯈ꯭ꯔꯦꯕ ꯂꯩꯈ꯭ꯔꯦꯕꯀꯣ
ꯑꯣ
ꯆꯥꯕ ꯃꯇꯝꯗ ꯄꯂꯝ ꯑꯣꯏꯔꯁꯨ ꯃꯦꯡꯒꯣ ꯑꯣꯏꯔꯁꯨ ꯀꯔꯤ ꯀꯔꯤ ꯑꯣꯏꯔꯁꯨ ꯀꯣ
ꯎꯝ
ꯎꯝ ꯑꯩꯁꯨ ꯀꯩꯅꯣ ꯏꯊꯟꯗ ꯂꯩꯕꯅꯤꯅ ꯑꯩꯈꯣꯏ ꯑꯩꯈꯣꯏ ꯂꯩꯕ ꯃꯇꯝꯗꯗꯤ ꯃꯈꯣꯏ ꯃꯈꯣꯏ ꯈꯔ ꯆꯥꯒꯦ ꯍꯥꯏꯅ ꯀꯥꯟꯗ ꯄꯔꯃꯤꯁꯟ ꯂꯧꯋꯦꯕꯀꯣ
ꯀꯔꯤ ꯍꯥꯏꯕ꯭ꯔꯥ
ꯎꯝ ꯇꯥꯏꯀꯣ
ꯍꯥ
ꯇꯥꯏ ꯀꯣ
ꯎꯝ ꯎꯝ ꯇꯥꯏꯌꯦ ꯇꯥꯗ꯭ꯔꯕꯣ
ꯎꯝ
ꯑꯩꯅ ꯍꯥꯏꯕꯗꯤ
ꯑꯥꯥꯃꯨꯀ ꯍꯥꯏꯔꯥꯎꯅꯦ ꯎꯝ
ꯃꯣꯔꯅꯤꯡ ꯏꯚꯤꯅꯤꯡꯒꯨꯝꯕꯗꯤ ꯑꯉꯥꯡꯁꯤꯡꯗꯣ ꯅꯤꯕꯗꯤ ꯅꯤꯕꯗꯤ ꯅꯤꯌꯦꯕ ꯃꯈꯣꯏ ꯑꯗꯨꯝ ꯑꯗꯨꯝ ꯂꯥꯛꯑꯗꯤ ꯑꯗꯨꯝ ꯄꯤꯕꯤ꯭ꯔꯤꯕ ꯑꯗꯨ ꯑꯩ ꯅꯨꯡꯗꯥꯡ ꯅꯠꯇꯕ ꯀꯩꯅꯣ ꯗꯦ ꯇꯥꯏꯝꯗꯀꯣ
ꯎꯝ
ꯃꯄꯥꯟꯒꯨꯝꯕ ꯆꯠꯄ ꯃꯇꯝꯗ ꯑꯦ ꯃꯤꯁꯤꯡ ꯌꯥꯝꯅ ꯂꯣꯏꯅ ꯍꯜꯂꯛꯄ ꯀꯥꯟꯗ ꯑꯗꯨꯝ ꯀꯩꯅꯣ ꯆꯥꯏꯒꯨꯝꯕ ꯄꯥꯏꯔꯒ ꯑꯗꯨꯃꯥꯏꯅ ꯇꯧꯕꯅꯦꯕꯀꯣ
ꯎꯝ
ꯃꯣꯏꯒꯤ ꯂꯤꯞꯁꯨ ꯂꯤꯞ ꯑꯗꯨꯒ ꯀꯔꯤ ꯀꯔꯤ ꯑꯗꯨꯝ
ꯎꯝ
ꯈꯪꯗꯦꯅꯦ ꯐꯖꯅ ꯄꯥꯟꯗ꯭ꯔꯒ ꯑꯩꯗꯤ ꯍꯥꯏꯕꯅꯤꯗ
ꯑꯁꯤꯗ ꯌꯥꯝꯃꯦ ꯑꯉꯥꯡꯁꯤꯡꯀꯣ ꯑ ꯃꯁꯛꯁꯨ ꯃꯁꯛꯁꯨ ꯈꯪꯗꯕ
ꯅꯪꯅꯁꯨ ꯌꯣꯟꯅꯤꯡꯉꯥꯏ ꯅꯠꯇꯦ ꯑꯗꯨ ꯑꯩꯈꯣꯏꯒꯤ ꯏꯃꯥꯈꯣꯏ ꯄꯣꯠ ꯌꯣꯟꯕ ꯈꯣꯏ ꯂꯩꯗꯅ
ꯎꯝ
ꯅꯨꯄꯤꯁꯨꯅꯦ ꯑꯗꯨ ꯄꯨꯁꯨꯅꯦ ꯌꯥꯝ ꯂꯩꯕꯗꯣ ꯅꯣꯏ ꯕꯖꯥꯔ ꯐꯥꯝꯕ ꯅꯨꯃꯤꯠꯇ ꯅꯪꯅ ꯀꯣꯜ ꯇꯧꯔ ꯑꯩꯒꯤ ꯂꯤꯆꯤ ꯄꯨꯔꯛꯀꯦꯀꯣ ꯍꯥꯏꯔꯒ ꯐꯤꯞꯇꯤ ꯐꯤꯞꯇꯤꯒꯤ ꯄꯨꯔꯛꯑꯒ ꯃꯣꯏ ꯑꯩꯉꯣꯟꯗ ꯊꯝꯂꯒ ꯌꯥꯔꯦ ꯑꯗꯨ ꯃꯣꯏꯅ ꯄꯩꯁꯥ ꯂꯧꯊꯣꯛꯈ꯭ꯔꯗꯤ ꯑꯗꯨꯝ ꯃꯣꯏꯒꯤꯁꯨ ꯄꯩꯁꯥ ꯈꯔ ꯄꯤꯌꯨ ꯅꯪꯗꯨ ꯑꯗꯨꯝ ꯂꯧꯕ ꯌꯥꯏ ꯑꯥꯏꯗꯤꯌꯥꯁꯦ ꯊꯣꯛꯀꯗꯕꯅꯤ
ꯅꯦꯛꯁ ꯅꯦꯛꯁ ꯇꯥꯏꯝꯗꯤ ꯑꯥ ꯁꯤ ꯄꯨꯂꯞ ꯊꯧꯁꯦꯜꯒꯨꯝꯕꯗ ꯄꯤꯈ꯭ꯔꯅꯤ ꯑꯗꯨ ꯄꯨꯂꯞꯇ ꯀꯣ ꯄꯨꯂꯞꯇ ꯑꯩꯈꯣꯏ ꯑꯩꯈꯣꯏꯅ ꯀꯩꯅꯣꯁꯨ ꯇꯧꯔꯔꯣꯏ ꯂꯥꯎꯔꯔꯣꯏ ꯃꯈꯣꯏꯅ ꯂꯥꯔꯒ ꯂꯧꯔꯅꯤ ꯑꯗꯨꯃꯥꯏꯅ ꯄꯤꯊꯣꯛꯑꯒꯦ ꯅꯦꯛꯁ ꯏꯌꯥꯔꯗꯤ ꯗꯤꯁ ꯗꯤꯁ ꯏꯌꯔꯁꯨ ꯃꯤ ꯍꯥꯡꯕꯗꯤ ꯍꯥꯡꯉꯦꯀꯣ ꯑꯗꯨ ꯍꯣꯏ ꯇꯧꯕꯅꯤ ꯑꯗꯣ ꯃꯃꯜ ꯗꯣ ꯑꯩꯁꯨ ꯇꯁꯦꯡꯅ ꯈꯪꯗ꯭ꯔꯕꯁꯨ ꯃꯁꯨ ꯀꯩꯅꯣ ꯑꯗꯣ ꯌꯦꯡꯁꯦ ꯃꯇꯝ ꯍꯥꯏꯗꯤ ꯃꯇꯝ ꯀꯩꯅꯣ ꯂꯣꯏꯅ ꯂꯧꯕ ꯌꯥꯗ꯭ꯔꯤꯑꯕꯀꯣ ꯑꯗꯨ ꯃꯇꯝꯗ ꯑꯉꯥꯡꯁꯤꯡꯅ ꯂꯣꯏꯅ ꯀꯩꯅꯣ ꯇꯧꯈ꯭ꯔꯤꯕꯀꯣ ꯑꯗꯨꯅꯅꯦꯕ
ꯎꯝ
ꯅꯦꯛꯁ ꯏꯌꯥꯔꯗꯗꯤ ꯃꯤ ꯅꯣꯇꯦꯤꯁꯀꯨꯝꯕ ꯃꯤꯅ ꯂꯧꯈ꯭ꯔꯦ꯫ ꯇꯥꯠ ꯇꯧꯒꯅꯨ ꯑꯗꯨꯃꯥꯏꯅ ꯍꯥꯏꯔꯅꯤ
ꯆꯥꯛ ꯎꯝ
ꯗꯤꯁ ꯏꯌꯥꯔꯁꯨ ꯑꯗꯨꯃꯥꯏꯅ ꯇꯧꯔꯒ ꯃꯈꯣꯏ ꯃꯈꯣꯏ ꯑ ꯂꯧꯒꯦ ꯍꯥ ꯍꯥ ꯍꯥꯡꯕ ꯃꯇꯝꯗ ꯑꯦ ꯑꯁꯤꯗꯤ ꯃꯤꯅ ꯂꯧꯥꯎꯈ꯭ꯔꯦꯅꯦ ꯑꯗꯨ ꯃꯥꯏꯅ ꯍꯥꯏꯔꯗꯤ ꯐꯥꯒꯗꯧꯕ
ꯎꯝ
ꯅꯣꯇꯤꯁꯁꯨ ꯄꯥꯅꯤꯁ ꯄꯥꯅꯤꯁꯤꯕꯜ ꯑꯣꯐꯦꯟꯁꯇ ꯏꯕ ꯌꯥꯕꯅꯤ
ꯎꯝ ꯂꯣ ꯄꯣꯂꯤꯁꯤꯕꯨ ꯄꯔꯃꯤꯁꯟ ꯄꯔꯃꯤꯁꯟ‌ ꯂꯧ ꯂꯧꯗꯕꯤꯗ ꯂꯧꯕ ꯎꯔꯗꯤ ꯐꯪꯉꯗꯤ ꯐꯥꯏꯚ ꯍꯟꯗ꯭ꯔꯦꯠ ꯐꯥꯏꯟꯒꯨꯝꯕ ꯑꯗꯨꯃꯁꯨ ꯏꯕ ꯌꯥꯏꯅꯦ
ꯎꯝ ꯑꯗꯨꯒꯨꯝꯕ ꯏꯕꯅ ꯐꯥꯒꯅꯤ
ꯎꯝ
ꯅꯠꯇ꯭ꯔꯒꯗꯤ ꯑꯃꯨꯛ ꯀꯥ ꯃꯤꯅ ꯆꯥꯒꯅꯤ ꯑꯩꯈꯣꯏ ꯑꯩꯈꯣꯏꯒꯤ ꯑꯣꯏꯔꯁꯨ ꯑꯩꯈꯣꯏ ꯐꯪꯂꯣꯏꯅꯦ ꯃꯤꯗꯤꯀꯣ ꯑꯁꯤꯒꯨꯝꯕ ꯇꯔꯤ ꯑꯃ ꯂꯩꯔꯗꯤ ꯃꯣꯏꯗꯤ ꯑꯁ ꯂꯤꯁꯤꯡ ꯂꯤꯁꯤꯡ ꯌꯥꯝ ꯂꯥꯛꯀꯅꯤ ꯃꯤꯗꯤꯀꯣ ꯇꯨꯔꯤ ꯑꯃꯗ ꯂꯤꯁꯤꯡ ꯀꯌꯥꯔꯥ? ꯇꯦꯟ ꯊꯥꯎꯖꯟ ꯇ꯭ꯋꯦꯟꯇꯤ ꯊꯥꯎꯖꯟꯗꯤ ꯑꯁ ꯂꯥꯏ ꯂꯥꯏꯅ ꯊꯣꯛꯅꯤ ꯑꯗꯨꯒꯨꯝꯕꯗꯣ ꯌꯥꯝ ꯆꯥꯎꯈ꯭ꯔꯦꯕ ꯑꯩꯈꯣꯏꯒꯤꯗꯣ
ꯄꯥꯟꯕꯁꯨ ꯌꯥꯝ ꯄꯥꯟꯕ ꯀꯣ ꯑꯗꯨ ꯑꯩꯈꯣꯏ ꯂꯣꯁ ꯇꯧꯕ ꯌꯥꯔꯣꯏ ꯅꯪꯒꯤ ꯇꯥꯛꯁꯁꯦ ꯌꯥꯝ ꯂꯩꯔꯤꯕ꯭ꯔꯥ
ꯎꯝ ꯂꯩꯕ ꯃꯥꯜꯂꯦ ꯍꯣꯏ
ꯑꯣ
ꯑꯁ ꯑꯥ ꯍꯥ ꯏꯄꯥꯁꯨ ꯑꯩꯈꯣꯏ ꯑꯩꯈꯣꯏ ꯈꯨꯟꯗ ꯆꯠꯀꯦ ꯇꯧꯕꯅꯤ ꯉꯁꯤ ꯑꯗꯨ ꯒꯥꯔꯤ ꯐꯪꯗꯕꯒꯤ
ꯑꯣ ꯑꯃꯨꯛꯀ ꯆꯠꯀꯦ ꯍꯥꯏꯕ꯭ꯔꯥ
ꯎꯝ ꯃꯟꯗꯦ ꯃꯟꯗꯦꯗ ꯑꯃꯨꯛꯀ ꯆꯠꯇꯧꯃꯥꯜꯂꯦ
ꯁꯤ ꯃꯥ ꯂꯩꯇꯕꯁꯦ ꯃꯥ ꯍꯤꯡꯕ ꯉꯝꯂꯣꯏꯅꯦ ꯈꯪꯗ꯭ꯔꯦ ꯅꯣꯏ ꯅꯣꯏꯁꯨ ꯌꯥꯝ ꯋꯥꯒꯅꯤ ꯏꯃꯥ ꯂꯥꯛꯄꯅ ꯅꯪꯒꯤꯁꯨ ꯀꯔꯤꯅꯣ ꯐꯕꯅꯤꯀꯣ
ꯎꯝ
ꯍꯥꯏꯕꯗꯤ ꯃꯣꯏ ꯑꯍꯟ ꯑꯣꯏ ꯕ ꯃꯇꯝꯗꯨꯁꯨ ꯑꯩꯈꯣꯏ ꯐꯖꯅ ꯌꯦꯡꯕ ꯌꯥꯏ ꯅꯨꯄꯤꯕꯨꯗꯤ ꯐꯖꯅ ꯌꯦꯡꯕ ꯂꯥꯏꯕꯅꯤ
ꯑꯁ ꯍꯧꯖꯤꯛꯀꯥꯟꯁꯦ ꯄꯩꯁꯥ ꯂꯩꯇꯕꯤꯒꯤ ꯋꯥꯔꯦꯗ
ꯅꯪꯉꯣꯟꯗ ꯄꯩꯁꯥ ꯄꯤꯌꯦ ꯍꯥꯏꯕ ꯅꯠ ꯇ꯭ꯔꯣ ꯅꯪꯒꯤ ꯀꯔꯤꯅꯣꯅ ꯏꯌꯥꯝꯕꯅ ꯅꯪꯒꯤ ꯑꯌꯥꯝꯕ ꯗꯦꯜꯂꯤꯗ ꯂꯩꯕꯗꯨꯅ
ꯎꯝ ꯑꯗꯨ ꯑꯩ ꯃꯤ ꯃꯤ ꯃꯤ ꯄꯩꯁꯥ ꯕ ꯑꯗꯨꯗ
ꯃꯤꯒꯤ ꯄꯩꯁꯥ ꯅꯤꯕ
ꯑꯩ ꯃꯤꯒꯤ ꯂꯧꯔꯛꯄ ꯀꯣ
ꯎꯝ
ꯎꯝ ꯑꯗꯨꯒꯤ ꯑꯗꯨꯒꯤꯅꯦꯕ
ꯀꯔꯝꯕ ꯀꯥꯟꯗ ꯂꯧꯕ꯭ꯔꯥ ꯅꯪꯗꯤ
ꯀꯨꯏꯔꯦꯗ
ꯅꯪꯁꯨ ꯑꯁ ꯆꯥꯅꯤꯡꯉꯥꯏꯗꯨꯗꯤ ꯅꯪꯁꯨ ꯊꯕꯛ ꯇꯧꯔꯒ ꯄꯨꯊꯣꯛꯄ ꯌꯥꯏꯗ ꯀꯣ ꯑꯗꯨꯃ ꯅꯪꯁꯨ ꯊꯕꯛ ꯑꯥ ꯅꯪꯁꯨ ꯄꯩꯁꯥ ꯌꯥꯝ ꯀꯔꯤꯅꯣ ꯂꯩꯔꯗꯤ ꯑꯗꯨꯝ ꯄꯥꯏꯕ ꯃꯥꯜꯂꯦ ꯅꯪꯁꯨ ꯂꯩꯇ꯭ꯔꯗꯤ ꯄꯥꯏꯗꯦ ꯂꯩꯔ
ꯑꯁ ꯑꯁꯤ ꯑꯁ ꯑꯁꯤꯗꯁꯨ ꯑꯁ ꯌꯥꯝ ꯆꯠꯂꯦꯒ ꯏꯟꯁꯥꯡꯒꯨꯝꯕ ꯀꯔꯤ ꯀꯔꯤ ꯇꯧꯕ ꯑꯁ
ꯆꯠꯗꯤ ꯆꯠꯄꯅꯦ ꯑꯗꯨ ꯄꯩꯁꯥꯗꯣ ꯐꯖꯅ ꯄꯥꯏꯗꯤ ꯄꯥꯏꯒꯗꯕ ꯑꯩꯈꯣꯏꯒꯤ ꯑꯌꯥꯝꯕ ꯑꯆꯧꯕꯗꯤ ꯄꯩꯁꯥ ꯊꯥꯔꯛꯇꯦ ꯑꯥ ꯇꯃꯦꯡꯂꯣꯡꯗ ꯂꯩꯕ ꯊꯥꯔꯛꯇꯦꯀꯣ ꯃꯥꯒꯤ ꯃꯥꯁꯨ ꯋꯥꯅ ꯂꯩꯅꯤ ꯁꯤꯗ ꯃꯥꯒꯤ ꯅꯨꯄꯤꯒ ꯑꯉꯥꯡꯁꯤꯡꯀꯣ
ꯎꯝ ꯑꯩꯁꯤ ꯑ ꯑꯩꯁꯨ ꯁꯨꯃꯥꯏꯅ ꯂꯩ ꯂꯩꯕꯗꯤ ꯌꯥꯔꯣꯏꯅꯦ ꯑꯩ ꯃꯤ ꯃꯤ ꯅꯠꯇ꯭ꯔꯕ ꯃꯥꯜꯂꯦꯅꯦ ꯑꯩꯁꯦ ꯈꯟꯕꯗ
ꯃꯤ ꯅꯠꯇ꯭ꯔꯒ ꯑꯩꯈꯣꯏꯅ ꯍꯣꯠꯅꯒꯗꯕꯅꯤ ꯑꯁꯤꯗ ꯄꯩꯁꯥ ꯌꯥꯝ ꯇꯥꯅꯤꯡꯉꯥꯏ ꯇꯧꯑꯣ
ꯍꯣꯠꯅꯕꯁꯨ ꯑꯁ ꯍꯖꯤꯔꯥꯗꯗꯤ ꯌꯥꯔꯣꯏ ꯍꯖꯤꯔꯥꯒꯨꯝꯕꯗꯤꯀꯣ
ꯎꯝ
ꯍꯣꯏ ꯃꯤ ꯑꯩꯈꯣꯏꯗ ꯌꯨꯝꯗ ꯃꯤ ꯂꯩꯔꯒ ꯍꯖꯤꯔꯥ ꯆꯠꯀꯅꯤ ꯑꯗꯨꯒ ꯑꯈꯣꯏꯅ ꯆꯥꯛꯀꯨꯝꯕ ꯀꯔꯤ ꯀꯔꯤꯒꯨꯝꯕ ꯇꯧꯗ꯭ꯔꯗꯤ ꯌꯥꯏꯌꯦ ꯑꯗꯣ ꯍꯖꯤꯔꯥ ꯍꯖꯤꯔꯥ ꯆꯠꯀꯅꯤ ꯋꯥꯒꯅꯤ ꯆꯥꯛ ꯊꯣꯡꯉꯅꯤ ꯑꯗꯨ ꯍꯖꯤꯔꯥ ꯆꯠꯄꯒꯤ ꯐꯤꯌꯔꯅ ꯇꯧꯒꯅꯤ ꯍꯖꯥ ꯍꯖꯤꯔꯥꯗꯤ ꯉꯝꯔꯣꯏ ꯑꯗꯨꯒ ꯍꯖꯤꯔꯥꯁꯨ ꯀꯣ
ꯎꯝ
ꯌꯥꯗꯦꯅꯦ ꯑꯁ ꯄꯦꯟꯇꯤꯡ ꯑꯩ ꯑꯩꯅ ꯇꯧꯕ ꯇꯧꯅꯤꯡꯕꯗꯤ ꯄꯦꯟꯇꯤꯡꯒꯨꯝꯕ ꯇꯧꯕꯗꯤ ꯇꯧꯅꯤꯡꯉꯦ ꯑꯗꯣ ꯑꯩꯒꯤ ꯃꯤꯛꯅ ꯅꯥꯕꯅ ꯇꯧꯕ ꯉꯝꯗꯦꯕ
ꯎꯝ
ꯎꯝ ꯑꯁ ꯊꯕꯛ ꯍꯧꯖꯤꯛꯀꯥꯟꯁꯦ ꯑꯩꯒꯤ ꯃꯤꯌꯦꯛꯅ ꯉꯝꯗ꯭ꯔꯦ ꯊꯕꯛꯀꯨꯝꯕ ꯐꯣꯀꯁꯁꯨ ꯇꯧꯕ ꯉꯝꯗ꯭ꯔꯤꯅꯦ
ꯑ ꯑꯗꯨꯅꯪ ꯑꯁꯤꯗ ꯂꯥꯛꯔꯒ ꯑꯝꯒꯨꯝ ꯑꯃ ꯇꯦꯝꯅꯤꯡꯉꯥꯏ ꯇꯧꯁꯤꯔꯥ ꯑꯗꯨꯁꯨ ꯏꯟꯇꯔꯦꯁ ꯂꯩꯇꯕꯣ ꯅꯪ
ꯢꯁ ꯑꯗꯨꯒꯨꯝꯕꯁꯤꯗꯤ